ꯇꯥꯕ꯭ꯔꯣ
ꯇꯥꯏꯌꯦ
ꯑꯣ ꯇꯨꯝꯗ꯭ꯔꯤꯕꯣ
ꯅꯪꯗꯤ
ꯇꯨꯝꯗ꯭ꯔꯤ ꯑꯩꯁꯨ ꯏꯆꯦ ꯑꯃ ꯒꯤꯀꯣ ꯑꯩꯈꯣꯏ ꯏꯅꯦꯒꯤ ꯑꯃ ꯁꯤꯗ ꯂꯥꯏꯌꯦꯕ ꯑꯃ ꯂꯌꯦ ꯂꯥꯏꯌꯦꯅ ꯑꯗꯨꯒꯤ ꯆꯦꯒꯤ ꯃꯥꯒꯤ ꯂꯤꯁꯟ ꯄ꯭ꯂꯥꯟ ꯑꯩꯕꯨ ꯏꯌꯣꯅ ꯄꯤꯔꯝꯕ ꯉꯁꯤ ꯂꯣꯏꯁꯤꯟꯒꯦꯅ ꯍꯧꯖꯤꯛ ꯑꯅꯤꯈꯛꯇ ꯂꯥꯛꯑꯦꯕꯀꯣ ꯄꯦꯖ ꯑꯅꯤꯈꯛꯇ ꯉꯁꯥꯏꯗꯤ ꯕꯣꯜ ꯑꯃꯨꯛ ꯍꯥꯎꯕꯒꯤ ꯕꯣꯜ ꯍꯥꯎꯔꯝꯗꯥꯏꯗ ꯂꯣꯏꯒꯦꯅ ꯇꯧꯍꯧꯔꯅꯤ ꯑꯗꯨ ꯂꯣꯏꯁꯤꯟ ꯂꯣꯏ ꯂꯣꯏꯗꯕꯒꯤ ꯍꯧꯖꯤꯛ ꯂꯣꯏꯒꯦꯅ ꯇꯧꯕꯅꯦ ꯄꯦꯖ ꯑꯅꯤꯈꯛꯇ ꯍꯣꯏ ꯃꯥꯅ ꯑꯩꯕꯨ ꯏꯔꯥꯃꯣꯅ ꯄꯤꯌꯦ ꯑꯃꯨꯛꯀ ꯄꯤꯔꯀꯦ ꯍꯥꯏ
ꯄꯩꯁꯥ ꯄꯩꯁꯥ ꯀꯌꯥ ꯄꯤꯅꯤ ꯍꯥꯏꯕ꯭ꯔꯥ
ꯄꯩꯁꯥ ꯈꯪꯗꯦ ꯑꯩꯅ ꯅꯪ ꯄꯩꯁꯥ ꯂꯩꯔꯀꯥꯟꯗ ꯑꯩꯉꯣꯟꯗ ꯁꯅꯥ ꯑꯃ ꯐꯖꯕ ꯂꯩ ꯂꯩꯕꯤꯔꯛꯑꯣ ꯍꯥꯏꯕ ꯅꯪꯒꯤ ꯗꯥꯥꯎ ꯌꯦꯡꯁꯦ ꯍꯥꯏꯌꯦ
ꯑꯩꯗꯤ ꯂꯤꯁꯤꯡ ꯃꯉꯥ ꯄꯤꯕꯅꯤꯀꯣ
ꯑ꯭ꯁ ꯄꯥꯃꯨꯌꯦ ꯑꯈꯣꯏꯗ ꯍꯥꯏꯗꯦ ꯍꯥꯏꯕ ꯌꯥꯗꯕ꯭ꯔꯣ
ꯂꯤꯁꯤꯡ ꯃꯉꯥ ꯀꯤꯍꯟꯕꯅꯦ ꯃꯤꯕꯨ
ꯑꯁꯤꯗꯤ ꯌꯥꯝꯗꯕꯅꯤꯅ ꯗꯨꯝ ꯏꯕ ꯅꯨꯡꯉꯥꯏꯗ
ꯌꯥ ꯀꯌꯥ ꯏꯕ꯭ꯔꯅꯦ
ꯎꯝ ꯍꯥꯏꯕꯗꯤ ꯃꯣꯏꯅ ꯑꯗꯨꯝ ꯏꯕꯗꯤ ꯗꯨꯝ ꯃꯁꯤꯡꯗꯤ ꯌꯥꯝꯃꯦꯗꯅ ꯑꯗꯨ ꯑꯣꯏꯔꯁꯨ ꯂꯦꯁꯟ ꯑꯃꯗ ꯑꯗꯨꯝ ꯄꯦꯖ ꯑꯍꯨꯝ ꯃꯔꯤ ꯑꯗꯨ ꯈꯛꯇꯅꯦꯗꯅ ꯑꯗꯨꯒꯤ ꯑꯗꯨꯝ ꯏꯕ ꯅꯨꯡꯉꯥꯏꯌꯦ ꯑꯩꯗꯤ ꯂꯥꯏ ꯇꯦꯔꯦꯛ ꯇꯦꯔꯦꯛꯁꯨ ꯑꯗꯨꯝ ꯂꯩꯏꯕꯒꯤ
ꯄꯪ ꯏ ꯏꯕ ꯌꯥꯏ ꯃ ꯃꯌꯥꯏꯒꯨꯝꯕꯗꯗꯤ ꯀꯩꯁꯨ ꯌꯦꯡꯉꯣꯏꯗ ꯃꯥ ꯃꯣꯏ ꯑꯗꯨꯝ ꯍꯣꯟꯗꯣꯛꯄꯒꯨꯝ ꯁ꯭ꯇꯣꯔ ꯔꯨꯝꯗ ꯊꯝꯕꯅꯦ
ꯄꯪꯏ ꯏꯕ ꯌꯥꯏ ꯃꯌꯥꯏꯒꯨꯝꯕꯗꯗꯤ ꯍꯥꯏꯗꯤ ꯐꯖꯟꯅ ꯌꯦꯡ ꯌꯦꯡꯕꯗꯤ ꯐꯥꯏꯅꯦꯜꯒꯤꯀꯣ ꯃꯣꯏ ꯐꯖꯅ ꯌꯦꯡꯉꯤ ꯇꯧꯕꯒꯤ ꯐꯥꯏꯕꯗꯣ ꯉꯥꯒꯤ ꯑꯥ ꯂꯦꯁꯟ ꯄ꯭ꯂꯥꯟꯗꯣ ꯑꯗꯨꯗꯤ ꯐꯖꯟꯅ ꯌꯦꯡꯒꯅꯤ
ꯑꯩꯗꯤ ꯑꯩꯈꯣꯏꯗꯤ ꯋꯥꯒ ꯏꯔꯒ ꯑꯣ
ꯕꯨꯛ ꯑꯆꯥꯎꯕꯗꯨꯗꯤ ꯁ꯭ꯇꯣꯔ ꯔꯨꯝꯗ ꯆꯪꯒꯅꯤ
ꯋꯥꯅ ꯏꯔ ꯀꯥꯟꯁꯤꯗ ꯃꯥꯁꯦ ꯌꯥꯝ ꯋꯥꯏ ꯍꯥꯏ ꯏꯆꯦꯗꯣ ꯑꯃꯨꯛꯀ ꯇꯨꯏꯁꯟ ꯂꯧꯋꯦ ꯂꯥꯎꯋꯦ
ꯑꯥ ꯃꯣꯏ ꯂꯣꯏꯗ꯭ꯔꯤꯕ꯭ꯔꯥꯅꯦ
ꯎꯝ ꯂꯣꯏꯗ꯭ꯔꯤ ꯁꯤ ꯂꯣꯏꯔꯀꯥꯟꯗ ꯕꯥꯏꯟꯗꯤ ꯑꯥ ꯕꯥꯏꯟꯗꯤꯡ ꯑꯃꯨꯛ ꯑꯃꯨꯛ ꯇꯥꯎꯔꯒ ꯑꯗꯨ ꯄꯦꯟꯗꯤꯡ ꯂꯣꯏꯔꯗꯤ ꯂꯣꯏꯌꯦ ꯍꯥꯏꯕꯒꯨꯝ ꯇꯧꯋꯦꯅꯦ
ꯑꯗꯨ ꯐꯥꯏꯅꯦꯜ ꯇꯧꯗ꯭ꯔꯤꯕ
ꯑꯥ ꯇꯥꯎꯗ꯭ꯔꯤ
ꯊꯦꯡꯢꯅꯦꯍꯦ
ꯊꯦꯡꯉꯤ ꯃꯣꯏꯗꯤ ꯑꯗꯨꯒ ꯁꯃꯤꯠꯁꯨ ꯇꯥꯎꯕ ꯍꯥꯎꯗ꯭ꯔꯤꯕ ꯃꯥꯜꯂꯦ ꯑꯗꯨꯒ ꯑꯩꯅ ꯃꯇꯝ ꯁꯥꯡꯅ ꯀꯥꯟꯗ ꯏꯕ
ꯄꯪꯏ ꯏꯕ ꯌꯥꯏ
ꯆꯞ ꯃꯥꯟꯅꯔꯒ ꯀꯣ
ꯊꯤꯕꯗꯣ ꯋꯥꯏꯌꯦꯕ
ꯍꯣꯏ ꯇꯧꯋꯦ ꯃꯤ ꯃꯤ ꯒꯤꯅ ꯃꯊꯠ ꯑꯥ ꯊꯔꯛꯑꯦ ꯃꯥꯒꯤ ꯃꯃꯥꯟꯅꯕꯤꯒꯤ ꯕꯣꯜ ꯌꯦꯡꯕ ꯌꯥꯝ ꯅꯨꯡꯉꯥꯏꯔꯦꯀꯣ ꯍꯧꯖꯤꯛ ꯍꯧꯖꯤꯛꯀꯤꯗꯣ
ꯑꯥꯔꯖꯦꯟꯇꯤꯅꯥꯕꯨ ꯍꯨꯔꯥꯟꯕꯒꯤ ꯇꯤꯝ ꯑꯗꯨꯝ ꯍꯥꯏꯌꯦꯅꯦ ꯃꯤ ꯑꯩꯈꯣꯏꯁꯦ
ꯃꯣꯏ ꯋꯥ ꯉꯥꯡꯅꯤꯉꯥꯏ ꯂꯩꯇꯕꯒꯤ ꯑꯗꯨꯝ ꯍꯥꯏꯕꯅꯦ
ꯎꯝ ꯉꯝꯕꯅꯤ ꯅꯥꯎ
ꯍꯣꯏ ꯃꯣꯏ ꯎꯄꯥꯏ ꯂꯩꯥꯇꯕꯒꯤ ꯀꯣ ꯐꯦꯟ ꯁꯤꯡꯅꯀꯣ ꯑꯗꯨꯝ ꯇ꯭ꯔꯣꯜ ꯇꯧꯔꯒ ꯂꯥꯛꯏ ꯑꯗꯨꯒ ꯑꯃꯨꯛꯀ ꯑꯩꯈꯣꯏꯅ ꯇ꯭ꯔꯣꯜ ꯑꯃꯨꯛꯀ ꯃꯣꯏꯗ ꯇꯧꯔꯛꯑꯗꯤ ꯃꯣꯏꯗꯤ ꯁꯥꯎꯕ ꯀꯣ ꯁꯥꯎꯕꯗꯣ ꯂꯤꯖꯦꯟꯅꯤ ꯃꯤꯖꯦꯟꯕꯨ ꯔꯦꯁꯄꯦꯛ ꯇꯧꯒꯗꯕꯅꯤ ꯀꯥꯏꯅꯀꯣ ꯃꯥ ꯃꯣꯏꯗꯤ ꯗ꯭ꯔꯣꯕꯦꯛꯀ ꯇꯥꯎꯔꯗꯤ ꯋꯥ ꯉꯥꯡꯅꯤꯉꯥꯏ ꯂꯩꯇꯕꯒꯤ
ꯇꯧꯁꯅꯨ ꯉꯝ꯭ꯔꯗꯤ ꯉꯝꯔꯦꯅ
ꯍꯣꯏ ꯍꯣꯏ ꯆꯨꯝꯃꯦ ꯍꯥꯏꯔꯒ ꯑꯗꯨꯝ ꯇꯨꯃꯤꯟꯅꯗꯤ ꯃꯣꯏꯁꯨ ꯋꯥ ꯉꯥꯡꯅꯤꯡꯉꯥꯏ ꯂꯩꯔꯔꯣꯏ
ꯃꯣꯏꯗꯤ ꯎꯄꯥꯏ ꯂꯩꯇꯔꯦ
ꯎꯄꯥꯏ ꯂꯩꯇ꯭ꯔꯦ ꯎꯝ
ꯃꯣꯏ ꯉꯝꯗꯕꯒꯤ ꯄꯣꯁ ꯎꯝ ꯍꯥꯏꯌꯣ ꯍꯥꯏꯌꯣ
ꯉꯁꯥꯏꯅꯦ ꯀꯦ ꯀꯔꯤ ꯍꯥꯏꯁꯤꯔꯥ ꯃꯊ ꯁꯥꯕꯗꯤ ꯑꯥ ꯆꯠꯈ꯭ꯔꯦ ꯌꯦꯡꯅꯤꯡꯗ꯭ꯔꯐꯥꯎ ꯀꯥꯞꯅꯤꯡꯕ ꯐꯥꯎꯕ
ꯍꯨꯝ ꯍꯨꯝ
ꯑꯩꯗꯤ ꯀꯞꯅꯤꯡꯕ ꯐꯥꯎꯕꯅꯤ ꯉꯝꯃꯔꯣꯏꯗ꯭ꯔꯅ
ꯉꯝꯂꯔꯣꯏ ꯇꯨꯝꯈ꯭ꯔꯁꯦ ꯍꯥꯏꯕꯅꯦ ꯑꯩꯗꯤ ꯑꯥ ꯂꯥꯁ ꯂꯥꯁ ꯗ ꯀꯞ ꯂꯧꯈ꯭ꯔꯦꯅ ꯑꯁ ꯀꯔꯤ ꯀꯥꯏꯁꯨ ꯀꯥꯏꯗꯦꯗ ꯂꯧꯈ꯭ꯔꯕꯅꯤꯅ ꯍꯥꯏꯅ ꯇꯨꯝꯈ꯭ꯔꯁꯦ ꯍꯥꯏꯕꯅꯤ
ꯑꯃꯨ ꯀꯆꯥꯟ ꯑꯃ ꯐꯥꯎ ꯆꯥꯟꯕ ꯀꯥꯟꯗ ꯍꯣꯞ ꯂꯩꯥꯏꯇꯦ ꯍꯥꯏꯕꯗꯤ ꯃꯣꯏꯗꯤ ꯑꯅꯤꯅꯤꯅꯀꯣ ꯃꯤꯅꯤꯠꯁꯨ ꯌꯥꯝꯁꯨ ꯌꯥꯝ ꯑꯗꯨ ꯊꯥꯖꯗꯕꯗꯣ ꯑꯗꯨ ꯀꯥꯟꯗ ꯑꯁ ꯌꯥꯝ ꯍꯔꯥꯎꯋꯦ ꯑꯃꯨꯛꯀ ꯆꯪꯕ ꯑꯗꯨꯗꯤ
ꯃꯥ ꯀꯅꯥ ꯌꯦꯡꯕ꯭ꯔꯥ
ꯑꯩꯗꯤ ꯏꯊꯟꯇ ꯌꯦꯡꯉꯤ ꯏꯊꯟꯇ ꯌꯦꯡꯉꯒ ꯑꯩꯗꯤ ꯂꯥꯎꯔꯒ ꯂꯩꯕꯅꯦ
ꯀꯣꯆꯤꯡ ꯆꯠꯄ꯭ꯔꯥ ꯍꯧꯖꯤꯛꯀꯥꯟ
ꯎꯝ ꯂꯣꯏꯔꯦ ꯑꯩ ꯀꯣꯆꯤꯡ ꯂꯣꯏꯕ ꯀꯨꯏꯔꯦꯗ ꯍꯣꯏ ꯑꯃꯨꯛꯀ ꯇꯧꯁꯤꯔ ꯀꯟꯅ ꯈꯪꯗꯦ ꯁꯤꯒꯤ ꯆꯥꯍꯤꯁꯤꯗꯤ ꯇꯥꯎꯔꯣꯏ ꯃꯊꯪꯒꯤ ꯆꯍꯤꯗ ꯇꯧꯅꯤꯡꯉꯗꯤ ꯑꯃꯨꯛꯀ ꯇꯥꯎꯔꯅꯤ ꯑꯩꯅ ꯃꯦꯠꯁ ꯂꯧꯅꯤꯡꯕ
ꯑꯣ
ꯃꯦꯠꯁ ꯈꯛꯇꯒꯨꯝꯕ ꯑꯩꯅ ꯂꯧꯅꯤꯡꯕ ꯑꯇꯣꯞꯄꯗꯤ ꯅꯣꯏꯗꯤ ꯃꯤ ꯌꯥꯝꯃꯝꯒꯅꯤ ꯌꯦꯡꯕ
ꯈꯥꯏꯕ꯭ꯔꯣ
ꯑꯣꯖꯥ ꯍꯣꯏ ꯃꯣꯏꯗꯤ ꯌꯥꯝ ꯅꯨꯡꯉꯥꯏ ꯍꯣꯏ ꯇꯥꯛꯄꯗꯣ ꯌꯥꯝ ꯅꯨꯡꯉꯥꯏꯌꯦ
ꯎꯝ ꯎꯝ
ꯅꯣꯏꯅ ꯇꯥꯛꯄꯗꯨꯗꯤ
ꯎꯝ
ꯒ꯭ꯌꯥꯟꯒ ꯇꯥꯕ ꯑꯩꯗꯤ ꯅꯨꯡꯉꯥꯏꯌꯦꯗ ꯃꯣꯏ ꯑꯩꯈꯣꯏ ꯒ꯭ꯌꯥꯟ ꯇꯥꯅꯉꯥꯏ ꯉꯥꯡꯕꯒꯤ ꯀꯣ ꯃꯤ ꯑꯩꯈꯣꯏꯗꯤ ꯌꯥꯝꯗꯤ ꯌꯥꯝꯗꯦ ꯑꯗꯨꯒ ꯎꯝ ꯀꯔꯦꯟ ꯑꯦꯐꯤꯌꯔꯁꯀꯨꯝꯕꯗꯗꯤ ꯃꯤ ꯌꯥꯝꯃꯤ
ꯃꯅꯦ
ꯀ꯭ꯔꯟ ꯑꯦꯐꯤꯌꯔꯁꯇꯗꯤ ꯃꯤ ꯌꯥꯝꯃꯦ
ꯄꯩꯁꯥꯗꯤ ꯀꯩꯌꯥ ꯀꯩꯌꯥ ꯄꯤꯔꯦ
ꯑꯩꯅ ꯂꯤꯁꯤꯡ ꯀꯨꯟꯒ ꯂꯤꯁꯤꯡ ꯀꯨꯟ ꯑꯩꯅ ꯑꯩꯒꯤ ꯀꯣꯔꯁꯇ
ꯊꯥ ꯀꯌꯥꯅꯣ
ꯊꯥ ꯃꯥꯄꯟꯗꯤ ꯍꯥꯏ ꯑꯗꯨꯒ ꯑꯗꯨꯝ ꯍꯦꯜꯂꯦꯗ ꯀꯣꯔꯁ ꯅꯠꯇꯦ ꯁꯤꯂꯦꯕꯁꯇꯣ ꯂꯣꯏꯗꯕꯒꯤ ꯃꯣꯏꯅ
ꯑꯩꯈꯣꯏꯅ ꯑꯗꯨ ꯇꯥꯞꯄꯗꯨꯗꯤ ꯏꯁꯇꯨꯗꯦꯟꯁꯤꯡ ꯁꯥꯇ꯭ꯔꯁꯤꯡꯅ ꯒ꯭ꯌꯥꯟ ꯇꯥꯗꯦ ꯍꯥꯏꯔꯗꯤ ꯑꯃꯨꯛꯀ ꯀ꯭ꯂꯥꯁ ꯂꯥꯎ ꯂꯥꯎꯕꯒꯤ ꯀꯣ ꯑꯗꯨꯒꯤ ꯊꯦꯡꯕꯅꯤ ꯅꯠꯇ꯭ꯔꯗꯤ ꯃꯇꯝꯒ ꯆꯥꯥꯅ ꯂꯣꯏꯔꯦꯅꯤ ꯑꯩꯈꯣꯏꯒꯤ ꯒ꯭ꯂꯥꯁꯁꯦ ꯐꯖꯅ ꯇꯥꯎ ꯋꯦ
ꯎꯝ ꯀꯔꯤ ꯑꯦꯛꯖꯥꯝ
ꯑꯩꯈꯣꯏ ꯑꯦꯁꯦ ꯁꯤ ꯊꯥꯅꯦꯅ ꯈꯟꯅꯕꯅꯦ ꯑꯗꯨꯒ ꯑꯩꯅ ꯈꯟꯕꯗꯗꯤ ꯇꯨꯀꯥ ꯕꯦꯡꯒꯤꯗꯨꯁꯨ ꯑꯗꯨꯝ ꯇ꯭ꯔꯥꯏ ꯇꯧꯋꯦꯅꯦ ꯑꯩꯈꯣꯏꯒꯤ ꯑꯣꯖꯥꯅ ꯍꯥꯏꯕꯀꯣ
ꯕꯦꯡ ꯕꯦꯡꯒꯤꯗꯤ ꯑꯗꯨꯝ ꯊꯥꯎꯑꯣꯅ ꯗꯥꯎ ꯌꯦꯡꯉꯣꯅ ꯑꯗꯨꯨꯝ ꯍꯥꯏꯌꯦ
ꯊꯥꯕ ꯍꯧꯗ꯭ꯔꯤꯀꯣ ꯁꯁꯤ
ꯑꯥ ꯍꯣꯏ ꯍꯥꯎꯗ꯭ꯔꯤ ꯑꯗꯨ ꯈꯪꯗꯦ ꯀꯔꯝ ꯀꯥꯟꯗ ꯇꯥꯎꯗꯣꯏꯅꯣ ꯖꯨꯂꯥꯏꯗꯗꯤ ꯍꯥꯏ ꯑꯗꯨꯒ ꯗꯦꯠꯇꯤ ꯊꯣꯛꯇ꯭ꯔꯤ ꯑꯗꯨꯒ ꯑꯥ ꯑꯁꯤꯒꯤ ꯁꯤꯒꯤ ꯊꯥꯗ ꯗꯦꯠ ꯇꯔꯥꯃꯥꯊꯣꯏ ꯆꯨꯕꯗꯀꯣ ꯑꯩ ꯑꯦꯛꯖꯥꯝ ꯑꯃ ꯂꯩꯌꯦ ꯑꯗꯨ ꯑꯌꯨꯛꯇ ꯆꯠꯇꯣꯏꯅꯦ
ꯑꯣꯑꯣ
ꯇꯔꯦꯠꯀ ꯃꯈꯥꯏꯗ ꯑꯦꯛꯖꯥꯝ ꯑꯃ ꯍꯣꯏ
ꯊꯣꯛꯀꯅꯤ
ꯃꯝꯃꯦꯗ
ꯃꯣꯃꯣꯗꯤ ꯇꯣꯛꯈ꯭ꯔꯕꯣ
ꯊꯥ ꯑꯃ ꯐꯥꯎ ꯌꯥꯎꯗꯦ ꯍꯩꯇꯕꯒꯤ ꯃꯣꯏꯅ ꯄꯥꯝꯗꯕ ꯃꯥꯜꯂꯦ ꯅꯍꯥꯟ ꯑꯩꯉꯣꯟꯗ ꯀꯣꯜ ꯇꯧꯔꯛ ꯇꯧꯔꯛꯑꯦ ꯏꯆꯦ ꯑꯗꯨ ꯂꯩꯕꯗꯣ ꯑꯩꯅ ꯄꯥꯏꯅꯤꯡꯗꯕꯒꯤ ꯄꯥꯏꯗꯦ
ꯍꯣ
ꯄꯥꯏꯅꯤꯡꯗꯕꯒꯤ ꯂꯣꯛꯀ ꯄꯥꯢꯔꯦ
ꯑꯃꯨꯛꯀ ꯅꯪ ꯅꯪꯕꯨ ꯂꯧꯅꯤꯡꯕꯒꯤꯔꯥ
ꯑꯗꯣ ꯑꯣꯏꯔꯝ ꯃꯔꯣꯏ ꯃꯥꯁꯦ ꯃꯥꯗꯤ ꯑꯗꯨꯝ ꯀꯔꯤ ꯍꯥꯏꯁꯤꯔꯥ ꯃꯤꯒ ꯌꯥꯝ ꯑꯗꯨꯝ ꯇꯤꯟꯅꯅꯤꯡꯕꯅꯤ ꯑꯩꯈꯣꯏꯕꯨꯀꯣ
ꯃꯤꯕꯨꯗꯤ ꯌꯥꯝ ꯐꯩꯑꯦ
ꯑꯇꯣꯞꯄꯅ ꯁꯦꯝ ꯁꯦꯝꯕ ꯃꯥꯜꯂꯦꯀꯣ ꯍꯧꯖꯤꯛꯀꯥꯟꯗꯤ
ꯑꯨꯝ ꯃꯤꯑꯇꯣ ꯃꯣꯏꯁꯦ ꯑ ꯅꯍꯥꯟꯗꯤ ꯀꯥꯔ ꯀꯥꯔꯠꯇ ꯃꯣꯏꯗꯤ ꯌꯣꯟꯕꯅꯦꯕ ꯒꯔꯤ ꯑꯃ ꯂꯩꯑꯦꯗꯅ ꯐꯨꯠ ꯀꯥꯔꯠ ꯐꯨꯠ ꯌꯦ ꯑꯃ ꯂꯩꯌꯦꯗꯅ ꯑꯗꯨꯗ ꯃꯣꯏꯗꯤ ꯑꯗꯨꯝ ꯍꯣꯁꯄꯤꯇꯥꯜ ꯗ ꯑꯗꯨꯗ ꯌꯣꯟꯕꯅꯦ ꯑꯗꯨꯒ ꯄꯥꯛꯅ ꯎꯗꯦ ꯍꯥꯏꯌꯦ ꯃꯣꯢ ꯇꯟꯊꯣꯛꯄꯒꯤꯔꯥ ꯈꯪꯗꯦ ꯃꯣꯏꯅ ꯑꯩꯉꯣꯟꯗ ꯀꯗꯥꯔ ꯇꯧꯕꯒꯤꯅꯦ ꯑꯩꯅ ꯁꯥꯎꯅꯤꯡꯕꯁꯦ ꯅꯠꯇ꯭ꯔꯗꯤ ꯍꯣꯢ ꯑꯗꯨꯝ ꯇꯤꯟꯅꯅꯤꯗ ꯃꯣꯏꯅ ꯑꯩꯉꯣꯟꯗ ꯀꯗꯥꯔ ꯇꯧꯕꯒꯤ ꯑꯩꯅ ꯇꯜꯂꯦꯅ ꯇꯧꯕꯅꯦ ꯅꯍꯥꯟ ꯀꯣꯜ ꯇꯧꯔꯛꯑꯦ ꯑꯩꯅ ꯄꯥꯏꯅꯤꯡꯗꯕꯒꯤ ꯄꯥꯏꯗꯦ ꯕꯖꯥꯔꯒ ꯆꯠꯁꯦꯅ ꯑꯃꯨꯛ ꯑꯗꯨꯝ ꯍꯥꯏꯕꯅꯦ ꯑꯩꯅ ꯆꯠꯅꯤꯡꯗꯕꯩ ꯊꯕꯛ ꯂꯩ ꯊꯕꯛ ꯂꯩꯌꯦꯅ ꯑꯗꯨꯝ ꯂꯩꯁꯟꯕꯅꯦ
ꯑꯨꯝ ꯈꯨꯟꯒꯤ ꯃꯆꯦ ꯅꯆꯦꯗꯨꯁꯨ ꯁꯤ ꯇꯧꯕ꯭ꯔ
ꯀꯔꯤ
ꯁꯤ ꯀꯣꯜ ꯀꯣꯜ
ꯑ ꯅꯠꯇꯦ ꯇꯧꯔꯛꯇꯦ ꯇꯧꯗꯦ ꯃꯥꯗꯤ ꯃꯤꯗꯤ ꯑꯪ ꯇ ꯇ ꯁꯪ ꯂꯩ ꯍꯥꯏꯌꯦ ꯍꯣꯏ
ꯍꯨꯝ ꯃꯆꯥ ꯂꯩ ꯌꯥꯝ ꯂꯩꯕꯅꯤꯅ
ꯍꯣꯏ ꯍꯣꯢ ꯉꯁꯤ ꯃꯆꯥ ꯑꯃꯒꯤ ꯋꯔꯤ ꯂꯤ ꯂꯤꯌꯦ ꯉꯔꯥꯡ ꯉꯔꯥꯡ ꯃꯣꯏ ꯍꯣꯁꯇꯦꯜꯒꯤ ꯃꯤꯁꯤꯡ ꯁꯥꯇ꯭ꯔꯁꯤꯡ ꯍꯜꯂ ꯂꯥꯛꯑꯦ ꯍꯥꯏꯕ ꯍꯣꯁꯇꯦꯜꯗ ꯑꯗꯨꯒ ꯑꯃꯁꯦ ꯑꯃꯨꯛꯀ ꯆꯦꯟꯕ ꯃꯥꯜꯂꯦ ꯃꯣꯏ ꯃꯌꯨꯝꯗ ꯉꯪ ꯑꯥꯗ ꯑꯃ ꯌꯥꯝ ꯃꯥꯒꯤ ꯃꯤꯡ ꯆꯠꯄꯗꯣ ꯈꯪꯕ꯭ꯔꯣ ꯅꯪꯁꯨ
ꯈꯪꯗꯦ
ꯑꯗꯨꯒꯤ ꯅꯨꯄꯥꯗꯣ ꯃꯥ ꯃꯁꯥꯁꯨ ꯐꯠ ꯑꯥ ꯐꯠꯇꯕꯒꯤ ꯀꯣ ꯑꯃꯨꯛꯀ ꯃ ꯐꯥꯔꯀꯥꯟꯗ ꯄꯨꯔꯛꯀꯦ ꯍꯥꯏꯌꯦ
ꯑꯣ ꯎꯝ
ꯂꯩꯥꯏꯍꯥꯎ ꯑꯃ ꯇꯥꯎꯕ ꯃꯥꯜꯂꯦ ꯑꯗꯨ ꯑꯗꯨꯒꯤꯅꯤ ꯌꯥꯝꯅ ꯅꯤꯡꯕꯗꯣ